ꯇꯥꯏꯅꯦ
ꯅꯦꯠ ꯋꯥꯛ ꯅꯔꫭ ꯀꯩꯅꯣ ꯕꯠ ꯕꯠ ꯇꯥꯠꯂꯤꯁꯦ
ꯇꯥꯠꯂꯟꯒꯅꯨ ꯑꯁ ꯐꯦꯟꯁꯦ ꯋꯥꯔꯝꯃꯅꯤ ꯅꯨꯝꯗꯥꯡꯈꯨꯗꯤꯡ
ꯁ ꯑꯩꯈꯣꯏꯒꯤ
ꯃꯊꯟꯗ ꯎꯉ ꯎꯉꯒꯥ ꯂꯩꯔꯦ ꯅꯟ ꯏꯁꯇꯣꯞꯅꯦ ꯑꯩꯁꯨ ꯃꯨꯊꯠꯇ꯭ꯔꯦ ꯍꯧꯒꯠꯇꯔꯤꯕ ꯍꯧꯒꯠꯂꯁꯨ ꯑꯗꯨꯝ ꯃꯨꯊꯠꯇ꯭ꯔꯦ ꯊꯕꯛ ꯆꯠꯂꯝꯗꯥꯏꯗ ꯈꯠꯇꯥꯡ ꯃꯨꯠꯊꯠꯂꯦ ꯊꯕꯒ ꯍꯜꯂꯛ ꯍꯦꯛ ꯍꯜꯂꯛ ꯑꯗꯨꯗꯒꯤ ꯑꯣꯟ ꯇꯧꯔꯤꯁꯦ ꯑꯣꯟ ꯇꯧꯔꯤꯁꯤ ꯇꯧꯔꯤꯁ ꯌꯨꯝ ꯑꯃꯨꯛ ꯌꯨꯝꯗꯒꯤ ꯊꯣꯛꯇ꯭ꯔꯤꯐꯥꯎ ꯑꯗꯨꯝ ꯑꯣꯟ ꯇꯧꯔꯛꯑꯦ ꯃꯊꯟꯗꯥ ꯋꯥꯗꯤ ꯋꯥꯔꯝꯒꯅꯤ ꯃꯣꯏꯁꯦ ꯎꯡꯕꯗ
ꯑꯩꯈꯣꯏꯗꯤ ꯍꯟꯗꯛ ꯆꯍꯤꯒꯤ ꯑꯃꯨꯛꯊꯠꯇ꯭ꯔꯤ ꯐꯦꯟ
ꯍꯟꯗꯛ ꯆꯍꯤ ꯀꯩꯗꯧꯋꯦ ꯑꯩꯁꯨ ꯍꯟꯗꯛ ꯆꯍꯤ ꯃꯨꯠꯊꯠꯇ꯭ꯔꯤꯌꯦ
ꯁꯦꯡꯒꯦ ꯇꯧꯕꯅꯤ ꯁꯦꯡꯕꯒꯤ ꯃꯇꯝ ꯂꯩꯇꯦꯕ
ꯑꯁ ꯁꯦꯡꯕꯩ ꯃꯇꯝ ꯂꯩꯇꯦ ꯃꯣꯠꯂꯤ ꯑꯗꯨꯝ ꯎꯡꯉꯤꯅꯦ ꯃꯥꯅ ꯑꯗꯨꯝ ꯁꯦꯡꯗꯣꯛꯏꯅꯤ ꯀꯩꯅꯣ
ꯅꯠꯇꯦ ꯐꯦꯟꯗꯣ ꯈꯔ ꯁꯦꯡꯉꯗꯤ ꯏꯪꯗꯤ ꯏꯪꯕꯅꯦ ꯃꯥꯏ ꯎꯐꯨꯟ ꯃꯊꯛꯇ ꯅꯞꯄꯗꯣ
ꯑꯗꯨꯅ ꯑꯣꯏꯔꯝ ꯇꯥꯏ ꯑꯩ ꯍꯦꯟꯗꯛ ꯏꯪꯉꯦꯅ ꯈꯜꯂꯤꯅꯦ
ꯅꯪ ꯁꯦꯡꯗꯣꯛꯄꯒꯤ ꯑꫭꯏꯔꯝꯅꯦꯕ ꯑꯗꯨꯗꯣ
ꯑꯣꯏꯔꯝꯃꯅꯤ
ꯁꯦꯡꯗꯣꯛꯑꯗꯤ ꯏꯪꯗ ꯏꯪꯕꯅꯦꯍꯦ
ꯑꯁ ꯍꯟꯗꯛꯇꯤ ꯕ꯭ꯂꯦꯡꯀꯦꯠꯀ ꯁꯨꯞꯀꯤ ꯇꯧꯋꯦ ꯑꯩꯩꯗꫭ ꯑꯌꯨꯛ ꯑꯌꯨꯛꯇꯗꯤ
ꯍꯦꯟꯃꯥꯜꯂꯦ ꯍꯦ ꯅꯪꯁꯨ
ꯁꯦꯡꯕꯅꯦ
ꯀꯩꯅꯣ ꯕꯣꯜ ꯌꯦꯡꯅꯤꯡꯉꯩꯗ ꯑꯁ ꯍꯥꯟꯅ ꯇꯨꯝꯅꯤꯡꯈꯠꯂꯛꯑꯦ ꯀꯃꯥꯏꯅ ꯇꯧꯏꯕ ꯑꯁ ꯁꯤꯗꯤ ꯀꯃꯥꯏꯅ ꯇꯧꯗꯣꯏꯕ
ꯅꯪꯁꯦ ꯅꯪꯁꯦ ꯔꯣꯅꯥꯜꯗꯣ ꯔꯣꯅꯥꯜꯗꯣꯒꯤ ꯐꯦꯟ ꯃꯥꯜꯂꯦꯗ ꯅꯪꯁꯦ
ꯔꯣꯅꯥꯜꯗꯣ ꯀꯥꯡꯕꯨꯅꯤ ꯑꯩ ꯈꯨꯠꯇ ꯆꯩ ꯂꯩꯔꯦ ꯀꯩꯅꯣ ꯉꯁꯤ ꯆꯥꯗꯕ ꯃꯌꯥꯝꯁ ꯃꯣꯏ ꯕꯣꯜ ꯌꯦꯡꯐꯝ ꯂꯥꯛꯐꯝ ꯈꯪꯉꯣꯏꯗ ꯁꯤ ꯇꯨꯝꯅꯤꯡꯈꯠꯂꯛꯑꯦ ꯁꯤꯗꯤ ꯌꯥꯔꯣꯏꯕꯣ
ꯑꯩꯗꯤ ꯍꯌꯦꯡ ꯑꯌꯨꯛ ꯄꯣꯔꯇꯨꯒꯜꯅ ꯄꯣꯔꯗꯤ ꯔꯣꯅꯥꯜꯗꯣꯒꯤ ꯐꯦꯟꯁꯤꯡꯁꯦ ꯑꯁ ꯌꯦꯡꯅꯤꯡꯉꯤꯅꯦ ꯑꯩꯗꯤ
ꯄꯣꯕ ꯍꯥꯏꯖꯤꯕꯨ ꯄꯣꯔꯕꯅꯤ ꯀꯩꯅꯣ
ꯏꯔ ꯂꯩꯔꯦꯕ
ꯍꯟꯗꯛ ꯄꯣꯗ꯭ꯔꯕ ꯍꯟꯗꯛ ꯂꯩꯍꯧꯗ꯭ꯔꯤꯕ ꯍꯟꯗꯛ ꯀꯥꯔꯗꯤꯀꯣ
ꯃꯊꯪ ꯐ꯭ꯔꯥꯟꯁꯀ ꯁꯥꯟꯅ
ꯐꯥꯏꯅꯦꯜ ꯌꯧꯔꯅꯦꯕ ꯐ꯭ꯔꯥꯟ ꯁꯥꯟꯅꯔꯗꯤ ꯑꯁ ꯊꯥꯖꯗ꯭ꯔꯦꯍꯦ
ꯑꯁꯤ ꯑꯁꯤ ꯀꯥꯔꯗꯤ ꯐ꯭ꯔꯥꯟꯁꯀ ꯑꯃꯨꯛ ꯁꯥꯟꯅꯅꯤ ꯀꯩꯅꯣ ꯑꯗꯨꯗꯅꯦ ꯃꯊꯤ ꯆꯤꯠꯇꯣꯏꯖꯦ ꯃꯥꯅ ꯃꯊꯤ ꯍꯦꯟ ꯆꯠꯂꯥꯅꯤꯕꯃꯥ
ꯐ꯭ꯔꯥꯟꯁꯇꯗꯤ ꯀꯅꯥꯝꯅꯁꯨ ꯀꯅꯥꯅꯁꯨ ꯄꯥꯥꯟꯅꯕꯒꯗ ꯀꯩꯅꯣ ꯂꯝꯕꯥ ꯇꯧꯕ ꯌꯥꯕ ꯂꯩꯇ꯭ꯔꯤꯗ
ꯑꯩꯅ ꯈꯟꯕꯗꯗꯤ ꯍꯟꯗꯛꯁꯤ ꯐ꯭ꯔꯥꯟꯁꯀ ꯑꯔꯖꯦꯟꯇꯤꯅꯥ ꯑꯃꯨꯛ ꯇꯥꯗꯧ ꯃꯥꯂꯦ ꯐꯥꯏꯅꯦꯜ
ꯇꯥꯔꯣꯏ ꯑꯥꯔꯖꯦꯟꯇꯤꯅꯥ ꯂꯩꯍꯧꯒꯗꯧ ꯃꯥꯜꯂꯦ ꯍꯟꯗꯛꯇꯤ
ꯂꯩꯔꯣꯏ ꯂꯩꯔꯣꯏ ꯃꯥ ꯀꯥꯔꯛꯀꯅꯤ ꯑꯗꯨꯝ ꯇꯝ
ꯎꯝ ꯑꯥꯔꯖꯦꯟꯇꯤꯅꯥ ꯂꯩꯍꯧ ꯂꯩꯍꯧꯒꯅꯤ ꯌꯥꯔꯣꯏ
ꯍꯀꯥꯝ ꯆꯜꯂꯤꯔꯣ ꯅꯦꯠꯋꯥꯔꯛꯅꯔꯣ
ꯍꯀꯥꯝ ꯆꯜꯂꯤꯅꯦ ꯌꯥꯗ꯭ꯔꯦꯅꯦꯍꯦ ꯑꯩ ꯑꯁ ꯀꯩꯅꯣꯈꯣꯏꯁꯨ ꯐꯖꯩꯁꯤꯇꯦ ꯁ꯭ꯄꯦꯟ ꯐꯖꯩꯁꯤꯇꯦ
ꯏꯁ꯭ꯄꯦꯟꯗꯨꯗꯤ ꯉꯁꯤ ꯉꯝꯃꯒ ꯈꯪꯒꯗꯕꯅꯤꯗꯅ ꯉꯁꯤ ꯉꯝꯕꯁꯤꯡꯗꯣ ꯐ꯭ꯔꯥꯟꯁꯀ ꯁꯥꯟꯅꯒꯗꯣꯏꯔꯤꯁꯤꯗꯤ
ꯉꯝꯒꯅꯤꯅꯦ
ꯑꯗꯨꯒ ꯑꯥꯔꯖꯦꯟꯇꯤꯅꯥꯒ ꯏꯖꯤꯞ ꯁꯥꯟꯅꯔꯦꯗꯅ
ꯎꯝ ꯍꯌꯦꯡ ꯑꯌꯨꯛꯁꯦ ꯀꯔꯝꯕ ꯀꯔꯝꯕ ꯂꯩꯒꯦ
ꯍꯌꯦꯡ ꯑꯌꯨꯛ
ꯍꯌꯦꯡ ꯑꯌꯨꯛꯀꯤꯁꯦ ꯍꯌꯦꯡ ꯑꯌꯨꯛꯀꯤꯁꯦ ꯖꯦꯡꯁꯤ ꯍꯥꯥ
ꯍꯌꯦꯡ ꯑꯌꯨꯛꯅꯤ ꯀꯩꯅꯣ ꯄꯣꯔꯇꯨꯒꯜꯗꯤ
ꯌꯨ ꯑꯦꯁ ꯑꯦꯒ ꯀꯩꯅꯣꯅꯤꯅꯦ ꯕꯦꯜꯖꯤꯌꯝꯅꯤꯅꯦ
ꯕꯦꯜꯖꯤꯌꯝ ꯀꯥꯒꯅꯦ ꯑꯗꯨꯁꯨ
ꯌꯨ ꯑꯦꯁ ꯑꯦ ꯀꯥꯔꯅꯤ ꯌꯥꯔꫭꯏ
ꯕꯦꯜꯖꯤꯌꯝ ꯀꯥꯒꯅꯤ ꯕꯦꯜꯖꯤꯌꯝ ꯑꯁꯤ ꯀꯥꯕ ꯃꯤꯗꯣ
ꯑꯥ
ꯕꯦꯜꯖꯤꯌꯝꯒ ꯌꯨꯑꯦꯁꯦ ꯀꯥꯃꯤꯗꯣ
ꯑꯥꯔꯖꯦꯟꯇꯤꯅꯥꯒ ꯀꯩꯗꯧ ꯁꯥꯟꯅꯕꯗ ꯀꯥ ꯃꯤꯒ ꯁꯥꯟꯅꯒꯅꯦꯕ
ꯑꯗꯨꯅ ꯀ꯭ꯋꯥꯇꯔꯅꯤ ꯀꯩꯅꯣ
ꯉꯁꯤ ꯀꯥꯕ ꯃꯤꯅ ꯐ꯭ꯔꯥꯟ ꯐ꯭ꯔꯥꯟꯁꯀ ꯁꯥꯅ ꯁꯥꯅꯒꯅꯤꯕ ꯍꯣꯔꯦꯟ ꯐꯨꯠꯕꯣꯜ ꯁꯅ ꯏꯁꯄꯦꯟ ꯃꯕꯥꯅꯤꯒꯤ ꯃꯔꯛ ꯀꯥꯕ ꯃꯤꯁꯤꯡꯗꯨꯅ ꯐ꯭ꯔꯥꯟꯁ ꯁꯥꯟꯅꯥꯒꯅꯤꯕ
ꯐ꯭ꯔꯥꯟꯁꯀ ꯃꯣꯔꯣꯀꯣ ꯂꯩꯔꯦꯍꯦ ꯀꯔꯤꯅꯣꯅꯦ ꯀ꯭ꯋꯥꯇꯔ ꯐꯥꯏꯅꯦꯜꯒꯤ ꯐ꯭ꯔꯥꯟꯁꯀ ꯃꯣꯔꯣꯀꯣ ꯂꯩꯔꯦ ꯀꯩꯅꯣ
ꯑꯗꯨꯗꯤ ꯃꯦꯛꯁꯤꯀꯣꯒ ꯇꯥꯗꯧ ꯃꯥꯜꯂꯦ ꯍꯣꯔꯦꯟ ꯀꯥꯒꯗꯧ ꯃꯤꯁꯤꯡꯗꯣ
ꯅꯣꯔꯋꯦꯒ ꯏꯪꯂꯦꯟꯒꯁꯨ ꯂꯩꯔꯦ
ꯑ ꯍꯣꯂꯦꯟꯒꯦ ꯁꯥꯟꯅꯗꯣꯏ ꯖꯥꯠꯂ ꯑꯦ ꯍꯣꯂꯦꯟꯒꯦ ꯇꯥꯗꯣ ꯃꯥꯂꯦ
ꯀꯔꯤꯕ
ꯁꯤ ꯀꯩꯕ ꯁꯤ
ꯅꯣꯔꯋꯦꯅꯤꯅꯦ ꯑꯗꯨ ꯅꯣꯔꯋꯦꯒ ꯏꯪꯂꯦꯟ ꯂꯩꯔꯦꯅꯦ
ꯅꯧꯋꯦ ꯅꯧꯋꯦ ꯁꯅꯥꯗꯨ ꯃꯥꯜꯂꯦꯕ
ꯂꯩꯔꯦꯕ ꯀ꯭ꯋꯥꯇꯔꯗ
ꯎꯝ
ꯏꯁ ꯈꯪꯗꯦꯗ ꯐꯣꯟꯁꯤ ꯃꯦꯁꯦꯖ ꯂꯥꯡꯃꯟꯕꯒꯤ ꯁꯥꯔꯦ
ꯅꯣꯔꯋꯦꯒ ꯏꯪꯂꯦꯟꯒ ꯂꯩ ꯂꯩꯔꯦ ꯃꯊꯪꯗꯅ ꯑꯥꯔꯖꯦꯟꯇꯤꯅꯥ ꯀ ꯑ ꯃꯦꯛꯁꯤꯀꯣ ꯀ ꯑ ꯕꯤꯁꯀꯣꯠꯇꯨꯄꯥ ꯂꯩꯍꯧꯈ꯭ꯔꯦ ꯀꯩꯅꯣ ꯀꯣ ꯐ꯭ꯔꯥꯟꯁ ꯂꯩꯕ꯭ꯔꯥ ꯅꯣꯔꯋꯦꯒ ꯏꯪꯂꯦꯟ ꯂꯩꯔꯦ ꯃꯊꯪꯁꯤꯅ ꯁꯄꯦ ꯄꯣꯔꯇꯨꯒꯜꯒ ꯕꯦꯜꯖꯤꯌꯝ ꯑꯗꯨꯃꯥꯏꯟ ꯇꯥꯔꯅꯤ ꯄꯣꯔꯇꯨꯒꯜ ꯅꯠꯇ꯭ꯔꯒ ꯏꯁꯄꯦꯟꯒ ꯕꯔ ꯕꯦꯜꯖꯤꯌꯝ ꯕꯦꯜꯖ ꯌꯨ ꯑꯦꯁ ꯑꯦ ꯅꯠ ꯅꯠꯇ꯭ꯔꯒ ꯃꯣꯏ ꯑꯅꯤꯗ ꯑꯗꯨꯝ ꯂꯩꯔꯦ ꯑꯥꯔꯖꯦꯟꯇꯤꯅꯥꯒ ꯏꯖꯤꯞꯀꯗ ꯀꯥꯕ ꯃꯤꯗꯨꯅ ꯁ꯭ꯋꯤꯖꯔꯂꯦꯟꯒ ꯀꯣꯂꯣꯝꯕꯤꯌꯥꯒ ꯑꯗꯨꯝ ꯇꯥꯔꯅꯤ
ꯑꯩ ꯈꯪꯉꯗꯤ ꯀꯣꯂꯣꯝꯕꯤꯌꯥ ꯇꯥꯗꯧ ꯃꯥꯜꯂꯦ ꯀꯣꯂꯣꯕꯤꯌꯥ ꯀꯥꯔꯃꯤ ꯁ꯭ꯋꯤꯠꯖꯔꯂꯦꯟꯒꯁꯨ
ꯀꯣꯂꯣꯝꯕꯤꯌꯥꯒ ꯁ꯭ꯋꯤꯠꯖꯔꯂꯦꯟ ꯁꯥꯟꯅꯕꯗ ꯀꯥꯕ ꯃꯤꯗꯨꯅ ꯑꯥꯔꯖꯦꯟꯇꯤꯅꯥꯒꯤ ꯏꯖꯤꯞ ꯀꯥꯕꯗꯨꯗ ꯑꯃꯨꯛ ꯄꯥꯟꯅꯗꯣꯏꯕ
ꯑꯗꯨꯟ ꯅꯩꯅ꯭ꯥꯏꯁꯦ
ꯀꯣꯂꯝꯣꯕꯤꯌꯥꯗ ꯀꯣꯂꯣꯕꯤꯌꯥꯗ ꯀꯥꯈꯤ ꯌꯧꯕ ꯍꯥꯏꯕ ꯀꯩꯔꯤꯒꯨꯝꯕ ꯑꯥꯔꯖꯦꯟꯇꯤꯅꯥꯒ ꯁꯥꯟꯅꯔꯗꯤ
ꯑꯦ ꯅ ꯁꯥꯟꯅꯗꯤ ꯀꯣꯕꯤꯌꯥ ꯂ ꯂꯩ ꯍꯣꯔꯒꯅ ꯀꯂꯦꯝꯕꯤꯌꯥ ꯂ ꯍꯎꯅꯦ ꯄꯆꯤꯟꯅꯥꯁꯅ
ꯀꯂꯝ ꯌꯥꯅꯃꯤ ꯍ
ꯅꯩꯔꯁꯨ ꯅꯩꯗꯨ ꯌꯥꯗꯕ ꯑ ꯐꯣꯟ ꯊꯣꯛꯇꯦꯕ
ꯀꯣꯂꯝꯣꯕꯤꯌꯥꯁꯨ ꯅꯩꯕꯅꯦ
ꯅꯩꯌꯦ ꯅꯕ ꯍꯟꯗꯛꯁ ꯊꯥꯖꯗꯕ ꯃꯤꯁꯤꯡꯅ ꯑꯌꯥꯝꯕ ꯀꯥꯏꯌꯦꯀꯣ
ꯑꯩꯅ ꯑꯗꯨꯝ ꯃꯍꯥꯏ ꯃꯍꯥꯏꯕꯁꯤꯡꯗꯨ ꯂꯣꯏ ꯀꯥꯏꯔꯦ ꯍꯟꯗꯛꯇꯤ ꯁꯤ ꯀꯥꯒꯅꯤ ꯁꯤ ꯀꯥꯒꯅꯤ ꯍꯥꯏꯔꯝꯕꯗ ꯑꯗꯨꯝ ꯂꯣꯏ ꯀꯥꯏꯅꯦ
ꯅꯩꯗ ꯂꯦꯡꯃꯤ ꯂꯩꯍꯧꯕꯗꯨꯅꯦ ꯄꯥꯃꯨꯏꯁꯦ
ꯑꯗꯨꯕꯨ ꯀꯩꯅꯣꯗꯨꯗꯤ ꯀꯥꯔꯤ ꯕ꯭ꯔꯥꯖꯤꯜꯒ ꯅꯣꯔꯋꯦꯗꯨꯗꯤ ꯅꯣꯔꯋꯦꯗꯨꯗꯤ ꯀꯥꯔꯣꯏꯅ ꯈꯜꯂꯝꯕꯅꯤ ꯍꯣꯏ
ꯕꯥꯖꯤꯜ ꯃꯗꯥꯎꯅꯅꯦꯗꯤ
ꯕ꯭ꯔꯥꯖꯤꯜ ꯀꯥꯗꯕꯤ ꯂꯩꯍꯧꯈꯤꯕꯅꯤ ꯑꯗꯨꯃꯗꯤ ꯂꯥꯜꯂꯦꯍꯦ ꯑꯩꯒꯤ ꯄꯤꯇꯤꯁꯦ
ꯅꯗꯤ ꯀꯕꯨ ꯆꯟꯗꯦ
ꯃꯥꯗꯤ ꯐꯁ ꯍꯥꯐꯇꯁꯨ ꯆꯪꯗꯤꯅꯤꯅ ꯃꯦꯗꯣ
ꯃꯥꯗꯣ ꯀꯔꯤ ꯂꯥꯏꯅꯥ ꯅꯥꯕꯅꯣ ꯈꯪꯗꯦꯅ
ꯀꯣꯆꯅ ꯆꯪꯍꯟꯗꯕꯩꯅꯤ
ꯈꯔ ꯃꯥꯒꯤ ꯑꯃ ꯂꯩꯥꯏꯅꯥ ꯑꯃꯒꯤ ꯂꯩꯔꯝꯒꯅꯤ ꯀꯨꯏꯅ ꯁꯥꯟꯅꯕ ꯌꯥꯗꯕ ꯏꯔꯦꯥꯏꯅꯥꯔꯦ
ꯑꯗꯨꯏꯁꯨ ꯉꯔꯥꯡꯗꯤ ꯁꯥꯟꯅꯕ ꯌꯥꯕꯅꯦ ꯉꯁꯤꯗꯤ ꯁꯥꯟꯅꯕ ꯌꯥꯕꯅꯦꯕ
ꯐꯨꯜ ꯇꯥꯏꯝ ꯄꯤꯕ ꯌꯥꯏꯑꯕꯀꯣ
ꯎꯝ ꯐꯥꯔꯁ ꯇꯥꯏꯝꯗ ꯌꯥꯗ꯭ꯔꯒ ꯍꯥꯏꯗꯤ ꯐꯥꯔꯁ ꯍꯥꯞꯇ ꯌꯥꯎꯍꯜꯂꯒ ꯌꯥꯗ꯭ꯔꯒꯅ ꯁꯦꯀꯦꯟ ꯍꯥꯞꯇ ꯑꯃꯨꯛ ꯂꯧꯊꯣꯛꯑꯒ ꯂꯣꯏꯔꯦ
ꯃ ꯁꯅꯎꯇꯗ ꯁꯅꯥꯎꯇꯗ꯭ꯔꯣ ꯃ
ꯀꯩꯒꯨꯝꯕ ꯃꯥꯁꯦ ꯐꯥꯔꯁ ꯑꯇꯩ ꯌꯥꯎꯔꯝꯃꯦ ꯈꯜꯂꯣ ꯑꯗꯨꯗ ꯄꯦꯅꯥꯜꯇꯤ ꯐꯪꯕꯗꯣ ꯑꯗꯨꯗ ꯃꯥꯅ ꯀꯥꯎꯋꯦ ꯑꯗꯨꯗꯗꯤ ꯆꯜꯂꯝꯃꯁꯨ ꯀꯅꯥꯇ ꯎꯝ
ꯃꯣꯏ ꯉꯔꯥꯡ ꯐꯤꯅꯥꯜꯇꯤ ꯀꯥꯎꯅꯩꯗꯅ
ꯅ ꯇ ꯀꯝꯅꯗ ꯀꯅꯗꯤ
ꯅꯦꯃꯥꯟ ꯑꯃ ꯆꯠꯂꯤꯗꯨꯗꯤ ꯐꯤꯅꯥꯇꯤꯗ
ꯄꯦꯅꯥꯜꯇꯤ ꯑꯅꯤꯅꯦ ꯃꯣꯏ ꯐꯪꯉꯤꯗꯣ ꯑꯅꯤ ꯐꯪꯕꯗꯣꯃꯥꯟꯅ ꯆꯜꯂꯦ ꯑꯃ ꯑꯍꯥꯟꯕꯗꯨꯅ ꯀꯟꯌꯥ ꯀꯨꯟꯌꯥ ꯍꯥꯏꯕ ꯑꯃ ꯂꯩꯗꯥꯏꯅꯦ ꯑꯗꯨ ꯅꯨꯄꯥꯗꯨꯅ ꯀꯥꯎꯕꯅꯦ ꯑꯗꯨꯅꯪ ꯆꯪꯗꯕ ꯀꯦꯞꯇꯦꯟ ꯅꯨꯄꯥ ꯑꯣꯏꯔꯔꯕꯅꯦ
ꯌꯥꯗꯕꯅꯦ ꯑꯗꯨ ꯍꯩꯗꯤ ꯍꯩꯕꯅꯦ ꯑꯗꯨ ꯐꯪꯗꯗꯤ
ꯍꯩꯄꯥ ꯁꯥ ꯍꯥꯏꯔꯒ ꯀꯣꯛ ꯍꯩꯄꯥ ꯁꯥ ꯍꯥꯏꯔꯒ ꯀꯥꯎꯔꯦ ꯑꯗꯨꯒ ꯆꯟꯗꯦ
ꯃꯦꯛꯁꯤ ꯐꯣ ꯁꯥꯟꯅ ꯊꯤꯗꯤꯅꯥꯗꯤ
ꯑ ꯁꯤꯐꯥꯎ ꯃꯤꯁ ꯇꯧꯔꯀꯥꯟꯁꯤ ꯅꯪ ꯈꯪꯗꯦꯗ
ꯅꯪꯗ ꯍꯌꯦꯡ ꯍꯌꯦꯡ ꯅꯨꯡꯗꯥꯡꯒꯤꯗꯤ ꯐꯖꯔꯅꯤ ꯉꯁꯤ
ꯍꯌꯦꯡꯗꯤ ꯇꯥꯏꯃꯤꯡ ꯆꯞ ꯆꯥꯏ ꯑꯁꯤꯤꯡꯕ ꯇꯥꯏꯃꯤꯡꯗ ꯑꯗꯨꯝ ꯂꯣꯏꯈ꯭ꯔꯗꯕꯅꯦ
ꯑꯣꯪ ꯃꯈꯣꯡ ꯊꯣꯡꯒ ꯆꯥꯔ ꯌꯦꯡꯉꯗꯤ ꯍꯥꯎꯗꯣꯏꯅꯤ
ꯑ ꯍ ꯍꯄꯥꯟ꯭ꯔꯦ ꯑꯁꯤꯒꯤ ꯇꯥꯏꯃꯤꯡꯁꯤꯁꯨ ꯑꯗꯨꯝ ꯂꯣꯏꯒ꯭ꯔꯗꯕꯅꯤ ꯄ꯭ꯂꯦꯗꯣ ꯁꯤꯒꯤ ꯇꯥꯏꯃꯤꯡꯗ ꯂꯣꯏꯈ꯭ꯔꯅꯦꯕ ꯍꯌꯦꯡꯁꯦ
ꯇ ꯃ ꯁ ꯆ ꯆꯗꯟ ꯍꯔꯕ
ꯇꯨꯝꯕꯩꯁꯨ ꯆꯞ ꯆꯥꯔꯦ ꯑꯗꯨꯒ ꯎꯝ ꯅꯣꯡꯉꯥꯜꯂꯀꯥꯟꯗ ꯑꯃꯨꯛ ꯑꯃꯁꯨ ꯌꯦꯡꯕ ꯌꯥꯕ
ꯄꯨꯡ ꯑꯃ ꯃꯈꯥꯏꯗꯨꯅꯤꯅꯦ ꯃꯗꯨꯗꯤ
ꯂꯥꯁꯥꯁ ꯀ ꯍꯉ
ꯑꯩ ꯍ ꯅꯠꯇꯦ ꯍꯪ ꯆꯤꯠꯂ ꯂꯥꯁ ꯋꯥꯟ ꯊꯥꯔꯇꯤꯁꯦ ꯍꯪꯆꯤꯠ ꯇꯥꯔꯦꯅꯦ
ꯑꯗꯨꯁꯦꯅꯦ
ꯍꯣꯏ
ꯑꯗꯣ ꯑꯁꯤ ꯂꯣꯏꯔꯒ ꯈꯔ ꯒꯦꯞꯇꯤ ꯂꯩꯒꯗꯧ ꯃꯥꯜꯂꯦ ꯃꯩꯁꯦ
ꯦꯕ ꯂꯩꯇꯦꯦ
ꯅꯃꯤ ꯑꯃꯅꯤꯗꯤꯤ ꯦꯕ ꯂꯩꯥꯛꯗꯣ ꯃꯥꯅꯦ
ꯗꯦ ꯇꯦꯟꯗ ꯑꯃꯨꯛ ꯂꯩꯔꯦ ꯀꯩꯅꯣ
ꯅꯅꯦ ꯦꯞ ꯂꯩ ꯁꯤꯗꯗꯣ
ꯅꯥꯏꯟ ꯇꯦꯟ ꯗꯦꯠ ꯑꯩꯠꯇ ꯁꯥꯟꯅꯔꯦ ꯅꯥꯏꯟꯗ ꯑꯣꯞ ꯂꯩꯔꯦ ꯅꯣꯡꯃ ꯈꯛꯇꯅꯦꯗ
ꯍꯦꯟ ꯆꯅꯥꯕꯅꯦꯦ
ꯅꯣꯡꯃ ꯈꯛꯇꯪ ꯒꯦꯞ ꯂꯩꯕ ꯍꯥꯏꯕꯨ ꯎꯝ ꯂꯩꯇꯕꯒꯨꯝꯕꯅꯤꯗ ꯀ꯭ꯋꯥꯇꯔ ꯌꯎꯕ ꯍꯥꯏꯁꯦ ꯐꯪꯕꯗꯤ ꯅꯠꯇ꯭ꯔꯦꯍꯦ
ꯇꯃꯤ ꯎꯝ
ꯑꯩ ꯍꯧꯖꯤꯛꯇꯤ ꯑꯂꯥꯝ ꯊꯝꯃꯅꯤ ꯑꯂꯥꯝ ꯊꯝꯃꯒ ꯇꯨꯝꯈ꯭ꯔꯅꯤ
ꯍꯇ ꯌꯧꯔ ꯄꯩꯁꯥ ꯄꯩꯁꯥ ꯐꯪꯉꯝꯅꯤ ꯀꯕꯃ
ꯑꯩ ꯃꯤ ꯀꯊꯣꯛ ꯀꯥꯟꯗ
ꯔꯝꯅ ꯊꯥꯔꯗꯤ ꯇꯨꯗ ꯄꯩꯁꯥ ꯑꯗꯨ ꯐꯔꯦ
ꯀꯩꯒꯨꯝꯕ ꯃꯦꯀꯞ ꯊꯣꯛꯑꯀꯥꯟꯗ ꯀꯩꯒꯨꯝꯕ ꯅꯪꯅ ꯕꯣꯜ ꯌꯦꯡꯕ ꯇꯥꯔꯒꯗꯤ
ꯕꯣꯜ ꯌꯦꯡꯕ ꯕꯣꯜ ꯌꯦꯡꯕ ꯇꯥꯔꯒꯗꯤ ꯐꯣꯟ ꯇꯧꯁꯜꯂꯛꯑꯣ
ꯄꯨꯡ ꯕꯥꯔꯣꯒꯤ ꯃꯤꯅꯤꯠ ꯇꯔꯥ ꯃꯉꯥ ꯑꯗꯨꯋꯥꯏꯗ ꯐꯣꯟ ꯇꯧꯔꯛꯀꯦꯕ
ꯇꯔꯥꯃꯉꯥꯗꯤ ꯌꯥꯗꯦ ꯀꯨꯟ ꯃꯉꯥ ꯀꯨꯟꯊ꯭ꯔꯥ ꯀꯨꯟ ꯀꯨꯟꯊ꯭ꯔꯥꯗ ꯇꯧꯔꯛꯑꯁꯨ ꯌꯥꯔꯦ
ꯀ
ꯇꯧꯔꯛꯑꯗꯤ ꯑꯩ ꯄꯥꯏꯔꯣꯏꯀꯣ ꯇꯥꯏꯃꯤꯡ ꯌꯥꯝ ꯆꯥꯅ ꯇꯧꯔꯛꯀꯗꯧꯕ ꯁꯤ ꯅꯠꯇꯗꯤ ꯑꯩꯁꯦ ꯌꯥꯗ꯭ꯔꯦ ꯁꯤ ꯇꯝꯅꯤꯡꯈꯠꯂꯛꯈ꯭ꯔꯦ ꯌꯥꯗ꯭ꯔꯦꯅꯦ ꯁꯤꯗꯤ ꯍꯦꯃꯟꯈ꯭ꯔꯦꯍ ꯁꯤꯕꯨ ꯍꯧꯖꯤꯛ ꯇꯨꯝꯅꯤꯡꯉꯤꯁꯤꯕꯨ ꯇꯥꯏꯃꯤꯡꯗꯨ ꯆꯥꯔꯤꯕ꯭ꯔꯕ
ꯃꯤꯁꯇꯔꯕꯤꯟꯒꯤꯗꯥꯥꯏꯗ ꯃꯩꯈꯦꯠ ꯃꯔꯨ ꯅꯪꯒꯤ ꯃꯤꯠ ꯑꯅꯤꯗꯨ ꯊꯤꯟꯒꯜꯂꯨ
ꯑꯗꯨꯃꯥꯏꯅ ꯇꯧꯔꯁꯤꯔ ꯕꯣꯜ ꯌꯦꯡꯀꯥꯟꯗ ꯇꯧꯒꯦ ꯑꯗꯨꯅ ꯕꯣꯜ ꯌꯦꯡꯗ꯭ꯉꯩꯗꯥꯟ ꯇꯧꯔꯨꯔꯗꯤ ꯀꯥꯟꯅꯗꯣꯏꯅꯦ
ꯕꯤꯁ ꯂꯩꯇꯕ꯭ꯔꯣ ꯕꯤꯁ
ꯕꯤꯛꯁ ꯂꯩꯇꯦ ꯕꯤꯛꯁ ꯂꯩꯗꯤ ꯂꯩꯔꯝꯕꯅꯦ ꯀꯗꯥꯥꯏ ꯊꯝꯈꯤꯕꯅꯣꯗꯣ ꯈꯪꯗꯦ
ꯈꯔꯦ ꯈꯔꯦ ꯇꯨꯝꯃꯣ ꯑꯗꯨꯗꯤ ꯀꯣ
ꯑꯩ ꯑꯩ ꯇꯨꯝ